ꯌꯦꯟ ꯇꯕ꯭ꯔ
ꯎꯝ ꯇꯥꯏ ꯇꯥꯏ
ꯏꯆꯟ ꯊꯣꯟꯕꯤꯗꯣꯀꯣ
ꯑꯥ
ꯀꯣꯜ ꯑꯃꯈꯛꯇꯪ ꯁꯥꯟꯅꯕꯗ ꯉꯥꯏ ꯁꯃꯤꯠ ꯇꯧꯕ ꯌꯥꯗ꯭ꯔꯦ ꯇꯧ ꯂꯩꯔꯦ
ꯑꯦ ꯎꯝ
ꯑꯉꯥꯎꯕꯤ ꯑꯃꯈ ꯁꯗꯉꯥꯏ ꯑꯗꯨꯒ ꯐꯅ ꯑꯃꯈꯛꯇꯪ ꯁꯥꯟꯅꯕ ꯁꯟꯃꯤꯠ ꯇꯧꯕ ꯌꯥꯗ꯭ꯔꯦ ꯍꯥꯏꯕ ꯈꯪꯗꯦꯃꯤꯁ ꯀꯁ ꯃꯥꯅꯦ ꯃꯥꯥꯏ
ꯃꯤꯁꯅ ꯑꯗꯨꯝ ꯍꯥꯏꯖꯔꯛꯄꯅꯦ ꯑꯩꯒꯤ ꯇꯧꯀꯥꯟꯗꯗꯤ ꯍꯥꯏꯔꯛꯑꯦ ꯃꯤꯁꯅꯗꯣ ꯑꯥ
ꯁꯕꯁꯤ ꯃꯉꯥ ꯐꯥꯔ ꯁꯨꯕ ꯇꯧꯒꯗꯕ ꯅꯠꯇ꯭ꯔꯥ ꯇꯍ ꯇꯍ ꯂꯩꯕꯅꯦ ꯁꯃꯤ ꯇꯧ ꯌꯥꯗꯦ
ꯑ ꯆꯠꯒꯗꯣ ꯑꯗꯨꯝ ꯌꯥꯗ꯭ꯔꯥ
ꯆꯅꯨꯒꯤ ꯃꯥ ꯇꯧꯔꯔꯣꯏ ꯎꯝ ꯌꯥꯗ ꯃꯥꯜꯂꯤ
ꯑꯁ ꯀꯥꯃ ꯏꯦ
ꯈꯣꯏ ꯄꯝꯏ ꯍꯥꯏꯕ ꯁꯤꯇꯁꯨ ꯀꯩꯅꯣ ꯂꯩꯔꯤꯉꯁꯨ ꯅꯠꯇ꯭ꯔ ꯆꯥ ꯑꯗꯨꯅꯦ
ꯃꯤꯖꯦ ꯁꯨꯔ ꯑꯣꯏꯣꯏ ꯇ ꯔꯦꯅꯁꯨ
ꯅꯪ ꯄꯥꯏꯕꯤꯅꯤ ꯁꯥꯟꯗ꯭ꯔꯕ ꯋꯥꯔꯤꯔꯦ
ꯊꯅꯗ
ꯎꯝ
ꯌꯨꯝ ꯌꯨꯝꯗ ꯂꯩꯔꯗꯤ ꯁꯥꯟꯅꯗꯦ ꯍꯥꯏꯕ ꯍꯣꯏ ꯑꯥ
ꯃꯦꯁꯦꯁ ꯑꯗꯨꯝ ꯍꯥꯏꯅꯔꯦ
ꯑꯁ ꯃꯦꯁꯦꯁ ꯁꯤꯖꯨ ꯄꯥꯛ ꯊꯥꯅꯗꯦꯗ ꯑꯩ ꯐꯣꯟ ꯄꯥꯛ ꯄꯥꯏꯗꯦ ꯍꯥꯏꯕ ꯌꯨꯝ ꯂꯩꯔꯅꯤ
ꯑꯩ ꯌꯨꯝꯗ ꯐꯣꯟ ꯋꯥꯔꯤ ꯁꯨꯛ ꯁꯥꯅꯗꯤꯌꯦ ꯅꯪꯖꯨ
ꯎꯝ ꯑꯗꯨꯒ ꯑꯦꯟ ꯁꯤꯁꯤꯒ ꯊꯥꯔꯛꯄ ꯈꯣꯠꯂꯛꯄ ꯒꯗꯣ ꯑꯁ ꯏꯃꯥꯟꯅꯕꯤꯖꯤꯅ ꯐꯣꯟ ꯖꯦ ꯍꯟꯖꯟ ꯍꯟꯖꯟ ꯇꯧꯔꯛꯑꯒꯅꯤ ꯂꯩꯔꯝꯃꯤꯀꯖꯦ ꯑꯩꯖꯤ ꯁꯣꯟ ꯅꯥꯀꯟꯗ ꯐꯣꯟꯗꯨꯅ ꯀꯥꯗ ꯊꯃꯝꯃ ꯑꯩꯖꯤꯅ ꯆꯥꯛꯁꯪ ꯂꯣꯝꯗ ꯑꯗꯨꯝ ꯇꯧ ꯂꯩꯔꯕ
ꯑꯩꯖꯦ ꯑꯗꯨꯃꯥꯏ ꯇꯧꯋꯦ ꯑꯗꯨꯃꯥꯏ ꯇꯧꯕ ꯅꯨꯡꯉꯥꯏꯇ꯭ꯔꯥ ꯈꯔ ꯃꯊꯥꯖꯨ ꯁꯥ ꯔꯦ ꯍꯥ
ꯍꯣꯌ
ꯅꯨꯡꯉꯥꯏ ꯍꯥꯌꯕ ꯐꯣꯟ ꯄꯥꯏꯗꯕꯖꯦ ꯌꯨꯝꯗ ꯂꯩꯔꯒ ꯑ
ꯄꯥꯏꯗꯦꯕ ꯐꯣꯟ ꯍꯦꯛꯇ
ꯑꯃ ꯑꯃ ꯊꯕꯛ ꯑꯩꯖꯨ ꯀꯥꯎꯋꯦ ꯌꯨꯝꯗꯨ ꯂꯩꯔꯗꯤ ꯐꯣꯟ ꯇꯁ
ꯎꯝ ꯍꯣꯏ ꯏꯕꯦꯃꯥ ꯃꯥꯥꯏꯖꯦ ꯂꯣꯏꯔꯦ ꯎꯔꯤꯡ ꯃꯌꯥꯝ ꯊꯨꯡꯒꯠꯂꯦ ꯍꯧꯖꯤꯛ ꯑꯩ
ꯀꯩꯒꯤꯅꯣ ꯍꯥꯌꯖꯦ
ꯈꯪꯗꯦ ꯀꯣꯔꯤꯡꯖꯤꯖꯨ ꯃꯆꯥ ꯃꯁꯨ ꯅꯠꯇꯦ ꯑꯆꯧ ꯑꯆꯧꯕ ꯑꯅꯥꯕꯗꯨꯅꯦ ꯍꯥꯏꯕ
ꯀꯩꯅꯣ ꯊꯥꯎꯒꯨꯝꯕ ꯊꯣꯛꯄꯔ ꯅꯃꯥꯏꯗꯣ ꯌꯥꯝꯅ
ꯊꯣꯛꯑ
ꯑꯗꯨꯏ ꯑꯣꯏꯔꯝꯃꯅꯤ ꯑꯗꯨꯝ ꯇꯩꯊꯣꯛꯑꯣ ꯇꯣꯏ ꯇꯣꯏꯅ ꯍꯥꯏꯗꯤ ꯎ ꯑꯗꯨꯗꯤ ꯊꯣꯛ ꯇꯥꯕꯅꯤ ꯇꯤꯁꯨ ꯄꯦꯄꯔ ꯔ ꯑꯃ ꯄꯨꯔ ꯑ ꯑꯗꯨꯝ ꯇꯥꯏꯊꯣꯛꯑꯣ ꯇꯣꯏ ꯇꯣꯏꯅ ꯑꯥꯎ ꯄꯥꯛꯊꯣꯛ ꯑꯣꯏꯌꯦ ꯎ ꯍꯦꯟꯕꯅꯦ ꯍꯥꯏꯕ
ꯍꯣꯏ
ꯑꯩ ꯂꯥꯏꯕꯛꯇ ꯎꯔꯤꯡ ꯑꯆꯧꯕ ꯑꯃ ꯊꯨꯡꯉꯦ ꯉꯁꯥꯏ ꯃꯥꯏꯗꯣ ꯅꯥꯟꯕ ꯁꯥꯟꯅꯩ ꯅꯤ ꯑꯥꯏ ꯀꯥꯗꯅ ꯇꯨꯝꯃ ꯇꯨꯝꯃꯒ ꯅꯥꯜꯂꯦ ꯎꯔꯤꯡꯗꯣ ꯑꯗꯨꯅꯤ ꯆꯥꯛ ꯊꯤꯔꯤꯉꯩ ꯉꯥꯛꯇ ꯈꯪꯄꯔꯦꯛ ꯈꯪꯕꯖꯤꯗꯤ ꯫ ꯃꯤꯁꯀꯤ ꯍꯟꯗꯛ ꯂꯨꯄꯥ ꯂꯤꯁꯤꯡ ꯑꯅꯤ ꯍꯦꯜꯂ‌ꯦ ꯍꯥꯏꯁꯦ ꯇꯥꯟꯕ꯫
ꯎꯝ꯫
ꯁꯥꯏꯔꯝ꯫
ꯀꯔꯤ꯫
ꯂꯤꯁꯤꯡ ꯑꯅꯤ ꯍꯦꯜꯂꯤꯅꯦ ꯇꯥꯟꯕ ꯀꯔꯌꯥ ꯗꯒꯤ꯫
ꯎꯝ꯫ ꯃꯤꯁꯤꯡ ꯑꯅꯤ ꯍꯦꯜꯂꯦ ꯌ‌ꯦ꯫
ꯑꯥ ꯂꯤꯁꯤꯡ ꯑꯅꯤ꯫
ꯑꯣ- ꯑꯣ ꯏꯁꯁ ꯌꯥꯝ ꯇꯧꯃꯤꯅ ꯃꯥꯗꯤ꯫
ꯑꯗꯨꯅꯦ꯫ ꯃꯥꯅꯦ ꯃꯥꯁꯇꯔꯅꯤ ꯀꯩꯅꯣ ꯈꯣꯏꯌꯟꯒꯤ꯫
ꯎꯝꯍꯨꯝ꯫ ꯍꯣꯏꯅꯁꯨ꯫ ꯁꯣꯝꯗ ꯃꯤꯁꯦ ꯁꯨꯗꯗꯅ ꯂꯩꯔꯦ ꯑꯗꯨꯒ꯫
ꯑꯣ ꯍꯥꯏ꯫ ꯏ ꯁꯤꯌꫭ꯫ ꯂ ꯇꯧꯑꯦ꯫
ꯃꯤꯁꯤ ꯀꯅꯥ ꯀꯅꯥꯕꯨ ꯁꯥꯟꯅꯖꯥꯠꯅꯣ꯫
ꯈꯪꯗꯦ ꯃꯥ ꯃꯣꯏ ꯑꯇꯩꯁꯨ ꯃꯌꯥꯝ ꯍꯥꯞꯄꯝꯅꯤ ꯃꯥ ꯑꯣꯏꯗꯤ꯫ ꯑꯈꯣꯏ ꯂꯛꯀꯤꯁꯨ ꯌꯥꯎꯒꯤꯗꯥꯏꯅ‌ꯦ꯫
ꯀꯅꯥ꯫
ꯂꯛꯀꯤ꯫
ꯂꯛꯀꯤ ꯂꯛꯀꯤꯁ‌ꯦ ꯃꯥ ꯀꯩꯅꯣ ꯇꯧꯔꯝꯒꯤꯔꯣꯏ꯫
ꯀꯔꯤ꯫
ꯔꯦꯖꯤꯁꯇꯔ ꯇꯧꯔꯝꯒꯤꯔꯣ ꯍꯥꯏꯗꯤ ꯃꯃꯥ ꯍꯟꯗꯛꯀꯤꯗꯣ ꯅꯣꯏ ꯍꯟꯗꯛ꯫ ꯑꯈꯣꯏ ꯁꯤꯇꯧꯁꯦ ꯑꯞꯗꯦꯠ ꯇꯧꯔꯝꯒꯤꯔꯣꯏꯕ ꯎꯝ꯫ ꯑꯗꯨꯒꯤ꯫
ꯎꯝ ꯃꯊꯪꯗ ꯇꯥꯛꯁ ꯃꯈꯟ ꯃꯈꯟ ꯉꯥꯏꯕ ꯌꯥꯛꯇꯧ ꯃꯥꯜꯂꯤꯀꫭ ꯃꯣꯏꯁꯦ꯫
ꯎꯝ꯫
ꯎꯝ꯫
ꯅꯃꯨꯛ ꯂꯥꯛꯑꯗꯤ ꯐꯅꯤ꯫
ꯍꯣꯏ꯫ ꯑꯗꯨꯗꯤ ꯏꯕꯥꯅꯤꯁꯦ ꯀꯣꯜ ꯀꯌꯥ ꯇꯧꯅꯒꯗꯕ ꯂꯩꯔꯤ ꯌꯥꯔꯤ ꯑꯩ ꯅꯉꯣꯟꯗ ꯑꯍꯨꯝꯂꯛ꯫ ꯌꯔꯤꯕ꯭ꯔꯥ꯫
ꯑꯩꯅ ꯉꯥꯍꯥꯟ ꯑꯅꯤ ꯑꯃ ꯇꯧꯔꯦ ꯉꯁꯤ꯫ ꯏ ꯑꯃꯒ ꯑꯍꯨꯝꯁꯨ꯫ ꯁꯨꯔꯦ ꯑꯩ ꯅꯪꯉꯣꯟ ꯇꯧꯔꯤꯖ‌ꯦ꯫
ꯎꯝ꯫
ꯑꯗꯨ ꯅꯪ ꯍꯧꯖꯤꯛ ꯑꯃ ꯇꯧꯔꯦ꯫ ꯃꯃꯥꯡ ꯑꯥ꯫
ꯅꯪꯅ ꯑꯩꯉꯣꯟꯗ ꯇꯧꯕ ꯂꯣꯏꯔꯦ ꯑꯗꯨꯗꯤ ꯌꯥꯔꯔꯣꯏ
ꯀꯩꯅꯣ ꯑꯩ ꯑꯍꯨꯝ ꯈꯛꯇ ꯉꯥꯏꯔꯤ ꯍꯥꯏꯔꯒ
ꯑꯩꯉꯣꯟꯗ
ꯎꯝ
ꯑꯣ ꯑꯗꯨꯗꯤ ꯑꯅꯤꯔꯛ ꯌꯥꯔꯤꯅꯦ
ꯑꯅꯤꯔꯛ ꯋꯥꯠꯂꯤ
ꯎꯝ ꯑ ꯅꯉꯣꯟꯗ
ꯍꯧꯖꯤꯛ ꯑꯅꯤ ꯑꯃ ꯇꯧꯔꯛꯑꯦꯀꯣ
ꯑꯥ
ꯑꯗꯨꯒ ꯉꯍꯥꯟ ꯑꯃꯗꯨꯒ ꯅꯪꯁꯨ ꯑꯍꯨꯝ ꯁꯨꯔꯑꯦ ꯑꯥ ꯍꯣꯏ ꯑꯅꯤ ꯑꯅꯤ ꯈꯛꯇ ꯉꯣꯏꯔꯦ ꯑꯩꯈꯣꯏꯕꯥꯅꯤ
ꯁꯤ ꯑꯝꯇ ꯂꯣꯏꯁꯟꯂꯨꯔꯒ ꯀꯩꯅꯣꯝꯇꯁꯨ
ꯎꯝ
ꯅꯪꯒꯤꯗꯣ ꯀꯌꯥꯕ ꯍꯟꯇꯪ ꯆꯪꯉꯛꯀꯦ ꯇꯧꯋꯦ ꯍꯥꯏꯕꯗꯣ
ꯆꯥꯠꯇ꯭ꯔꯨꯛ
ꯆꯦꯁ ꯈꯔ ꯍꯦꯜꯂꯦꯗꯥꯏꯅꯦ
ꯑꯗꯨꯖꯨ ꯂꯨꯄꯥ ꯇꯔꯥꯅꯤꯊꯣꯏ ꯈꯛꯇꯅꯤ ꯏꯄꯦꯃ
ꯑꯣ ꯌꯥꯔꯦ ꯃꯖꯥ ꯇꯁ ꯌꯥꯔꯦ ꯌꯥꯝ ꯐꯩ ꯌꯥꯝ ꯌꯥꯔꯦ ꯎ
ꯍꯦꯛ ꯊꯥꯒꯠꯈꯤꯕꯒ ꯁꯠ ꯁꯠ ꯆꯪꯉꯛꯑꯗꯤ ꯐꯗꯧꯕ ꯌꯥꯝ ꯀꯨꯏ ꯀꯨꯏꯅ ꯂꯩꯔ ꯆꯪꯉꯤꯖꯦ ꯀꯔꯤꯒꯤꯅꯣ ꯈꯪꯗꯦꯕ
ꯅꯨꯃꯤꯠ ꯀꯌꯥꯅꯤꯃꯨꯛ ꯂꯩꯒꯅꯤ ꯊꯥꯒꯠꯈꯤꯕꯥꯒ ꯅꯤꯅꯤ ꯉꯁꯤ
ꯅꯤꯅ ꯍꯨꯝꯅꯤ ꯃꯨꯛꯇꯤ ꯂꯩꯌꯦ
ꯍꯌꯦꯡ ꯆꯪꯉꯛꯇꯧ ꯃꯥꯜꯂꯦ
ꯆꯪꯉꯛ ꯑꯦ ꯑꯗꯨꯗꯤ
ꯆꯪꯉꯛꯒꯕ ꯏꯁ ꯑꯦꯀꯥꯎꯟꯗ
ꯍꯣꯏ
ꯁꯦꯁ ꯅꯪ ꯑꯦꯀꯥꯎꯟꯗ ꯗꯥꯏꯔꯦꯛ ꯗꯨꯝ ꯊꯥꯖꯜ ꯂꯛꯏꯔꯕ
ꯗꯥꯏꯔꯦꯛ ꯑꯗꯨꯝ ꯆꯪꯉꯛꯄꯅꯤꯕꯣ ꯑꯦꯀꯥꯎꯟꯗ
ꯑꯦ ꯅꯩꯔꯦꯅꯦ ꯃꯣꯏꯗꯤ ꯕꯦꯡ ꯑꯦꯀꯥꯎꯟꯒ ꯀꯩꯝ ꯔꯦꯖꯤꯁꯇꯥꯔ ꯇꯧꯗꯕꯤꯗ ꯍꯦꯛꯇ ꯄꯥꯏꯁꯜꯂꯛꯄꯤꯅꯤꯅꯦ
ꯅꯪꯗꯤ ꯁꯤꯒꯤ ꯅꯝꯕꯔꯁꯦ ꯖꯤꯄꯦ ꯄꯥꯏꯕ ꯑꯣꯏꯔꯤꯗꯨꯗꯤ
ꯍꯣꯏ
ꯑꯗꯨꯅꯅꯤ
ꯌꯦ ꯑꯩ ꯌꯥꯝ ꯍꯔꯥꯎꯋꯦ
ꯆꯪꯉꯛꯄꯅꯤ ꯆꯪꯉꯛꯄꯅꯤ ꯑꯗꯨ ꯂꯤꯁꯤꯡ ꯑꯍꯨꯝꯃꯨꯛꯇ ꯐꯪꯍꯧꯔꯗꯤꯌꯣ
ꯏꯃꯥꯏ ꯄꯦꯝꯃ ꯌꯥꯔꯦ ꯌꯥꯔꯦ ꯀꯣ ꯑꯩ ꯑꯍꯨꯝꯗꯨ ꯂꯩꯔꯗꯤ ꯑꯩꯈꯣꯏ ꯃꯥ ꯍꯣꯏꯁꯦ ꯍꯥꯞꯆꯤꯟꯖꯤꯔ ꯈꯪꯗꯦ ꯐꯣꯟ ꯑꯣꯔꯔꯣꯏ
ꯍꯥꯞꯆꯜꯂꯒ ꯑꯗꯨꯝ ꯋꯥꯔꯤ ꯁꯥꯟꯅ ꯌꯥꯏꯅ
ꯍꯣꯏ ꯃꯤꯁꯇꯔ ꯔꯦꯖꯤꯁꯇꯔ ꯇꯧꯕ ꯌꯥꯏ
ꯍꯟꯗꯛꯀꯤꯗꯤ ꯅꯪ ꯐꯉꯔꯣꯏ ꯅꯪꯁꯨ ꯗꯦꯠ ꯐꯤꯐꯇꯤꯟꯗ ꯑꯣꯏꯔꯗꯤ
ꯎꯝ
ꯃꯇꯝꯁꯦ ꯈꯤꯇꯪ ꯁꯥꯡꯅ ꯄꯤꯔꯝꯃꯗꯤ ꯀꯨꯏꯗꯤ ꯀꯨꯏꯔꯕ ꯃꯥꯜꯂꯦ ꯄꯤꯕ
ꯚꯣꯏ
ꯑꯩꯈꯣꯏꯅ ꯑꯦꯛꯖꯥꯝ ꯇꯧꯔ ꯂꯩꯕꯗꯣ ꯑꯗꯨꯒꯤ
ꯃꯥꯟꯅꯦ ꯃꯥꯟꯅꯦ ꯃꯃꯥꯡꯒꯤꯗꯤ ꯀꯌꯥꯃꯨꯛ ꯄꯤꯈꯤꯒꯦ
ꯁꯨꯔꯦ ꯍꯥꯏꯔꯣ
ꯑꯅꯤ ꯈꯔ ꯍꯦꯟꯂꯦ ꯍꯥꯏ ꯃꯥꯖꯦ
ꯑꯣ
ꯌꯥꯏ ꯍꯥꯏꯕ ꯌꯥꯝꯅ
ꯎꯝ
ꯃꯃꯥꯡꯒꯤꯗꯤ ꯊꯥ ꯊꯥ ꯑꯃꯒꯨꯝꯕ ꯄꯤꯕ꯭ꯔꯥ ꯅꯠꯇ꯭ꯔꯒ ꯑꯗꯨꯝ
ꯑꯗꯨꯒꯤꯁꯨ ꯅꯨꯃꯤꯠ ꯈꯔꯅꯤ ꯈꯛꯇꯪ ꯄꯤꯈꯤꯕꯅꯦ ꯀꯩꯁꯨ ꯌꯥꯝꯅ ꯄꯤꯈꯤꯗꯕꯅꯦ ꯃꯣꯏ ꯃꯇꯝ ꯅꯨꯃꯤꯠ
ꯑꯗꯨ ꯑꯗꯨꯅ ꯍꯦꯟꯅ ꯅꯨꯡꯉꯥꯏꯀꯣ ꯁꯤ ꯀꯣꯜ ꯋꯥꯔꯤ ꯁꯥꯟꯅꯕꯒꯤ ꯍꯦꯟꯅ
ꯍꯣꯏ ꯁꯤꯗꯤ ꯐꯣꯣꯟ ꯋꯥꯔꯤꯔ ꯁꯥꯟꯅꯕꯁꯦ ꯃꯤ ꯑꯁꯪꯕ ꯑꯃꯃꯨꯛ ꯆꯪꯗ꯭ꯔꯥ ꯍꯧꯖꯤꯛꯀꯤꯗꯨꯅ ꯑꯩꯈꯣꯏ ꯏꯁꯥꯅ ꯑꯗꯨꯝ ꯁꯪꯉꯤꯉꯦ ꯑꯗꯨꯝ ꯉꯥꯡꯁ
ꯑ ꯌꯥꯦ ꯁꯤꯁꯤꯅ ꯑꯃꯨꯛ ꯄꯩꯁꯥꯁꯦ ꯁꯤꯅ ꯑꯃꯨꯛ ꯍꯦꯜꯂꯦꯀꯣ
ꯎꯝ
ꯌꯥꯏ ꯎꯝ ꯁꯤ ꯅꯪ ꯍꯌꯦꯡ ꯂꯥꯛꯑꯅꯤ ꯆꯁꯥ ꯐꯔ
ꯆꯥꯛ ꯆꯥꯔꯛꯇ ꯋꯥꯟꯗꯦ ꯄꯨꯡ ꯅꯤꯄꯥꯟꯗꯒꯤꯅꯤ
ꯁꯤꯗ ꯂꯧꯔꯝꯃꯣꯔꯣ ꯄꯨꯟꯅ
ꯌꯥꯔꯦꯗ ꯑꯅꯧꯕꯤꯒꯤ ꯃꯈꯨꯠꯀꯦ
ꯃꯧꯗꯨꯁꯨ ꯃꯅ ꯍꯥꯏꯔꯦ ꯑꯗꯣ ꯐ ꯃꯥꯁꯦ ꯑꯗꯨꯝ
ꯅꯗ ꯀꯩꯅꯣ ꯃꯥꯅꯗꯤ ꯌꯥꯝ ꯊꯣꯛ ꯊꯥꯛꯄ ꯍꯩꯖꯗ꯭ꯔꯤꯗꯨꯅ
ꯈꯪꯗꯕꯦꯝꯃ ꯍꯗꯉꯥꯏ ꯃꯤꯁꯨ ꯌꯥꯝꯅ ꯂꯄꯦ ꯍꯥꯏꯕ ꯐꯖꯇꯪ ꯀ
ꯒꯣꯔꯃꯦꯟꯅ ꯇꯧꯊꯣꯔꯛꯄꯁꯤꯅ
ꯀꯩꯅꯣ ꯆꯞ ꯃꯥꯟꯅꯩ ꯌꯦꯟꯁꯥꯡ ꯉꯁꯥꯏ ꯉꯥ ꯊꯣꯡꯉꯄ ꯊꯣꯡꯕꯗꯣ
ꯑꯗꯨꯗꯤ ꯍꯥꯟꯅ ꯏꯕꯣꯛꯇꯨꯅ ꯇꯧꯔꯝꯅꯦ
ꯀꯦꯝ ꯈꯦꯅꯔꯦ ꯏꯕꯣꯅꯦ ꯍꯪꯕꯤꯌꯦ ꯅꯪ ꯍꯪ ꯑꯅꯧꯕꯗꯤ ꯂꯩꯍꯧꯗꯦ ꯑꯅꯧꯕꯤꯅꯤ ꯃꯌ ꯉꯥꯟꯟꯅ ꯆꯠꯂꯦ ꯆꯞ ꯃꯥꯟꯅꯔꯦ ꯎ ꯑꯥꯂꯨꯕꯗꯣ ꯃ ꯃꯇꯨꯡ ꯌꯦꯂꯛꯄꯗꯨꯗ ꯏꯕꯣꯛ ꯑꯉꯧꯕꯤꯗꯣ ꯑꯥ ꯑꯥ ꯖꯤꯅꯥ ꯍꯣꯏ ꯀꯥꯡꯕꯨꯗ
ꯎꯝ
ꯄꯨꯔꯥ ꯀꯩꯅꯣꯅꯤ ꯈꯠꯅ ꯍꯥꯏꯏ ꯑꯩ ꯅꯣꯛꯅꯤꯡꯉꯦ ꯍꯥꯏꯕ
ꯑꯗꯨꯅ ꯃꯔꯩ ꯌꯦꯠꯠꯇ ꯌꯥꯝ ꯀꯟꯕꯅꯦꯕ ꯑꯗꯨꯏ ꯄꯣꯛꯇꯣ ꯃꯔꯩ ꯌꯦꯠꯣ
ꯃꯁꯛꯇꯨꯒ ꯐꯗꯤ ꯃꯥꯟꯒꯩ
ꯑꯗꯨꯒ ꯇꯥꯟꯊꯣꯛꯏꯗꯨꯅ ꯃꯥꯅ ꯂꯥꯟꯕꯩ ꯂꯥꯜꯂ ꯖꯥꯠꯂꯕ ꯃꯥ ꯑꯣꯏꯅ ꯇꯥꯟꯊꯣꯛꯏꯗꯣ ꯈꯠꯅꯔꯒ ꯑꯅꯤꯃꯛ ꯇꯥꯟꯊꯣꯛꯇꯕ ꯏꯃꯥ ꯇꯥꯟꯊꯣꯛꯏꯗꯨꯅ
ꯈꯟꯅꯕꯗꯣ ꯈꯂꯨꯔꯒ ꯏꯀꯥꯏ ꯍꯥꯏꯕ
ꯎꯝ
ꯊꯝꯃꯒ ꯑꯗꯨꯗꯤꯉꯣ ꯀꯩꯅꯣ ꯇꯧꯅꯥꯏ ꯎꯝ ꯊꯃꯃꯦ ꯊꯃꯦ
ꯎꯝ